ꯍꯥ
ꯇꯥꯕ꯭ꯔꯣ
ꯇꯥꯏꯌꯦ ꯎꯝ ꯆꯔꯦ
ꯀꯩ ꯌꯦꯟꯖꯥꯡ ꯆꯥꯏ ꯆꯥꯔꯕꯣ ꯆꯥꯔꯦ ꯀꯩ ꯌꯦꯟꯖꯥꯡ ꯆꯥꯔꯒꯦ
ꯑꯩꯅꯦ ꯏꯟꯖꯥꯡꯒ ꯑꯝꯇ ꯂꯩꯇꯗꯅ ꯑꯂꯨ ꯉꯥꯟꯖꯤꯜꯂꯒ ꯆꯥꯔꯦ
ꯑꯣ ꯑꯩꯒ ꯈꯔ ꯈ ꯃꯥꯟꯅꯔꯤꯅꯦ
ꯎꯝ ꯏꯟꯖꯥꯡꯗꯣ ꯍꯧꯖꯤꯛꯇꯤ ꯊꯣꯡꯕ ꯇꯜꯂꯦ
ꯑꯩꯁꯦ ꯇꯟꯗꯅ ꯉꯁꯥꯏ ꯑꯌꯨꯛ ꯊꯣꯡꯕꯗ ꯑꯗꯨꯝ ꯍꯧꯖꯤꯛ ꯆꯥꯔꯤ
ꯎꯝ ꯑꯩ ꯏꯟꯖꯥꯡꯗꯣ ꯑꯝꯇ ꯂꯩꯍꯧꯗ꯭ꯔꯕ ꯑꯗꯒꯤ ꯊꯥꯎ ꯅꯨꯡꯁꯨ ꯃꯌꯥꯝ ꯆꯥꯅꯤꯡꯗ꯭ꯔꯕꯒꯤ ꯑꯗꯨꯝ ꯊꯣꯡꯖꯤꯜꯂꯦ
ꯃꯥꯅꯦ ꯁꯥꯒ ꯁꯥꯒꯠꯂꯛꯄꯁꯤꯗ ꯀꯃꯥꯏ ꯀꯃꯥꯏ ꯇꯧꯔꯤꯒꯦ ꯅꯪꯕꯣ
ꯅꯨꯡꯉꯥꯏꯔꯤꯗꯅꯦ ꯑꯗꯨꯝ ꯄꯪꯂꯪ ꯂꯩꯔꯤꯅꯦ ꯅꯨꯡꯉꯥꯏꯔꯤꯕꯣ ꯅꯪꯗꯤ
ꯅꯨꯡꯉꯥꯏꯔꯤꯌꯦ
ꯑꯩ ꯊꯥꯖꯗꯅ ꯐꯣꯟ ꯇꯧꯔꯛꯑꯦꯅ ꯈꯜꯂꯤꯅꯤꯅꯦ
ꯑꯗꯨꯅꯦ ꯑꯩꯅ ꯎꯅꯗꯕꯗꯤ ꯄꯥꯎ ꯐꯥꯎꯅꯗꯕ ꯀꯨꯏꯔꯦꯅ ꯁꯨꯝ ꯇꯧꯔꯛꯏꯅꯦ
ꯎꯝ
ꯑꯦꯛꯖꯥꯝ ꯀꯃꯥꯏ ꯀꯃ ꯍꯥ ꯑꯩꯖꯨ ꯇꯧꯔꯛꯀꯦꯅ ꯑꯗꯨꯝ ꯈꯟꯕ ꯑꯥ ꯑꯗꯨꯒꯅꯦ ꯐꯔꯛ ꯑꯗꯨꯝ ꯇꯥꯕꯅꯤ ꯑꯦꯛꯖꯥꯝ ꯅꯨꯡꯖꯥꯝꯒ ꯂꯣꯏꯒꯤꯗ ꯉꯥꯏꯔꯤꯗꯅ ꯃꯥꯅꯦ ꯑꯗꯨꯅꯦ ꯅꯪ ꯑꯦꯖꯥꯝꯗꯣ ꯀꯃꯥꯏꯅ ꯇꯧꯒꯦꯅ ꯍꯪꯉꯤꯅꯦ ꯑꯩ ꯑꯦꯛꯖꯥꯝꯗꯨ ꯁꯂꯥꯛ ꯁꯥꯒꯔꯦ ꯍꯟꯗꯛꯇꯤ ꯏꯁꯇꯦꯇꯁꯇꯕꯨꯗꯤ ꯎꯕ ꯆꯟꯗ꯭ꯔ ꯀ꯭ꯔꯤꯇꯤꯅ ꯑꯣꯄꯤꯈ꯭ꯔꯦ
ꯑꯣꯠꯈ꯭ꯔꯦ ꯐꯖꯅ ꯍꯟꯗꯛꯇꯤꯅꯦ ꯃꯃꯥꯡꯗ ꯊꯥꯔꯨꯔꯦꯗꯅ ꯃꯃꯥꯡꯗꯅ ꯑꯍꯥꯟꯕ ꯊꯥꯕꯒ ꯑꯣꯏꯕꯒ ꯄꯥꯈꯠꯄꯒ ꯅꯪꯗꯦꯕ
ꯎꯝ
ꯑꯗꯨꯗꯨꯒ ꯍꯟꯇꯛꯀꯤꯁꯤꯅ ꯈꯤꯇꯪ ꯍꯟꯗꯛꯇꯤ ꯈꯔ ꯐꯔꯦ ꯑꯗꯨꯒ ꯄꯥꯁꯨ ꯄꯥꯈꯠꯂꯔꯣꯏ ꯍꯣꯏ ꯀꯟꯐꯤꯗꯦꯟꯁꯁꯦ ꯈꯔ ꯂꯩꯔꯦ ꯀꯥꯏꯅ ꯈꯜꯂꯒ ꯆꯠꯄꯅꯦꯕ
ꯎ ꯂꯥꯏꯒꯖꯦ ꯅꯤꯡꯉꯤꯅꯤꯀꯣ ꯑꯩꯁꯦ ꯂꯥꯏ ꯐꯖꯅ ꯈꯣꯏꯔꯝ ꯑꯗꯨꯒ
ꯆꯪꯕꯒ
ꯀꯣꯏꯁꯟ ꯅꯝꯕꯔ ꯋꯥꯟꯗꯒꯤ ꯂꯣꯡꯗꯥ ꯇꯥꯔꯦꯕ ꯑꯗꯨꯝ
ꯑꯗꯨꯝ ꯍꯥꯏꯗꯤ ꯈꯪꯗꯕꯗꯣ ꯌꯥꯝ ꯃꯜꯂꯛꯇꯅ
ꯀꯣꯏꯁꯟꯒꯁꯦ ꯒ꯭ꯌꯥꯟ ꯃꯦꯟ ꯇꯥꯗꯕꯤ ꯄꯪꯈꯣꯠꯇ ꯈꯣꯠꯆꯜꯂꯦ ꯑꯗꯨꯗꯨꯒꯅꯦ ꯆꯥꯝꯃꯒ ꯃꯤꯅꯤꯠ ꯆꯥꯝꯃꯒ ꯃꯔꯐꯨꯅꯤꯗꯅ ꯑꯥ ꯑꯈꯣꯏ ꯖꯦ ꯃꯥꯅꯨꯡꯁꯤꯗ ꯃꯥꯔꯐꯨꯖꯦ ꯌꯧꯗ꯭ꯔꯤꯉꯩꯗ ꯑꯩꯖꯦ ꯀꯣꯏꯁꯟ ꯆꯥꯝꯃꯁꯦ ꯇꯣꯠꯆꯜꯂꯦ ꯑꯗ ꯂꯣꯏꯁꯟꯈ꯭ꯔꯦꯕ ꯑꯩꯅ ꯊꯨꯕꯩ ꯆꯥꯡꯖꯦ
ꯑꯗꯨꯗꯨꯒ ꯄꯦꯄꯔ ꯋꯥꯟꯒꯤ ꯑꯃꯨꯛ ꯎꯝ ꯀꯟ ꯃꯤꯅꯤꯠ
ꯆꯥꯝꯃꯖꯦ
ꯍꯣꯠꯂꯦ
ꯎꯝ ꯑꯗꯨꯒ ꯃꯦꯞꯁ ꯌꯥꯎꯋꯤꯗꯅ ꯃꯦꯠꯁꯀꯤꯗꯤ ꯌꯥꯅꯤꯗ ꯑꯩꯅ ꯄꯨꯡꯒꯥꯏ ꯑꯃ ꯃꯇꯝ ꯊꯥꯗꯕꯅꯦꯕ ꯑꯥ ꯇ
ꯑꯗꯣ ꯑꯩꯅ ꯇꯥꯅꯕꯅ ꯊꯥꯖꯕꯅꯦ ꯑꯗꯨꯒ ꯑꯩꯅꯅꯦ
ꯎꯝ ꯑꯩꯅ ꯍꯩꯕꯩ ꯆꯥꯡꯖꯦ ꯎꯝ ꯄꯨꯡꯒꯥꯏ ꯑꯝ ꯍꯣꯠꯂꯖꯤꯕꯥꯎ ꯇꯥꯎ ꯌꯥꯗꯕꯅꯦꯕ
ꯑꯗꯒꯤ ꯇꯥꯎ ꯌꯥꯗꯕꯗꯒꯤ ꯕꯥꯏꯟ ꯍꯤꯠꯇ ꯑꯗꯨꯝ ꯄꯪ ꯈꯣꯠꯇ ꯈꯣꯠꯆꯜꯂꯦ ꯑꯗꯣ ꯍꯟꯗꯛꯇꯤ ꯃꯇꯝ ꯂꯦꯝꯃꯦ ꯂꯩ ꯒ꯭ꯔꯦ ꯑꯩꯅ
ꯎꯝ ꯃꯥꯅꯦ ꯇꯧꯒꯗꯕꯅꯦ ꯑꯩꯒꯤꯗꯤ ꯑꯗꯨꯅꯦ ꯑꯩꯅ ꯏꯁꯇꯦꯇꯥꯁ ꯊꯝꯃꯛꯏꯗꯣ ꯎꯝ ꯎꯝ ꯃꯪꯍꯨꯟ ꯍꯨꯟꯒꯦ ꯆꯠꯂ ꯂꯣꯡꯗꯥꯎ ꯇꯥꯎꯔ ꯍꯜꯂꯦ ꯍꯥ ꯍꯥ
ꯑ ꯌꯥꯗ꯭ꯔꯦ ꯃꯊꯪꯗ ꯑꯣꯏꯅ ꯐꯖꯅ ꯈꯔꯀꯟꯅ ꯇꯧꯔꯒꯦ ꯍꯟꯗꯛꯀꯤ ꯀꯣꯏꯁꯟꯗꯨꯗꯤꯅꯦ ꯃꯃꯥꯡ ꯆꯍꯤ ꯍꯥꯏꯗꯤ ꯑꯁꯨꯌꯥꯝ ꯀꯨꯏꯅ ꯆꯍꯤ ꯍꯪꯉꯛꯏ ꯃꯌꯥꯝꯗꯣ ꯑꯗꯨꯗꯨꯒ ꯄꯦꯇꯔꯟꯗꯣ ꯁꯨꯛꯃꯥꯟ ꯃꯥꯟꯅꯗ꯭ꯔꯦꯕ ꯑꯃ ꯃꯊꯣꯡ ꯃꯔꯝ ꯈꯪ ꯗꯅ ꯀꯥꯏ ꯀꯥꯏꯗꯩ ꯍꯪꯉꯛꯏꯅꯣ ꯑꯝꯇ ꯇꯗ꯭ꯔꯤꯕꯒ ꯄꯪꯍꯪꯗ ꯍꯪꯖꯤꯜꯂꯛꯑꯦ ꯑꯗꯨꯗꯨꯒꯤ ꯐꯔꯛ ꯌꯥꯝ ꯇꯈ꯭ꯔꯦ
ꯑꯣ ꯅꯣꯏꯒꯤꯗꯤ ꯑꯦꯛꯖꯥꯡ ꯀꯃꯥꯏꯅ ꯇꯧꯔꯤꯒꯦ ꯑꯈꯣꯏ ꯑꯦꯛꯖꯝ ꯇꯧꯒ꯭ꯔꯕꯣ ꯇꯧꯗ꯭ꯔꯤ ꯑꯈꯣꯏꯗꯣ ꯊꯦꯡꯉꯦ ꯖꯨꯟꯗ ꯇꯧ ꯇꯧꯒꯗꯕ ꯑꯦꯛꯖꯥꯝꯗꯨꯅ ꯖꯨꯟꯗ ꯐꯣꯝ ꯊꯔꯦ ꯑꯩꯗꯤ ꯊ ꯇꯧꯔꯔꯣꯏꯗ꯭ꯔꯅ ꯈꯜꯂꯨꯔꯕꯅꯦ ꯗꯤꯁꯦꯝꯕꯔꯗ ꯇꯧꯔ ꯗ꯭ꯔꯥꯅ ꯈꯜꯂꯨꯕꯅꯦ ꯑꯗꯨꯒ ꯏꯊꯦꯡ ꯊꯦꯡꯒꯩ ꯃꯦ ꯃꯦ ꯂꯣꯏꯔꯛꯄꯗ ꯃꯦ ꯂꯣꯏꯔꯛꯄ ꯗꯥ ꯅꯦ ꯃꯦꯒꯤ ꯗꯦꯠ ꯇ꯭ꯋꯦꯟꯇꯤ ꯑꯦꯠꯂ ꯇ꯭ꯋꯦꯟꯇꯤ ꯂꯥꯏꯂ ꯑꯗꯨꯗ ꯐꯣꯝ ꯊꯥꯔꯛꯑꯦ ꯑꯗꯨꯗꯒꯤ ꯖꯨꯟꯒꯤ ꯇꯥꯡ ꯀꯌꯥꯅꯣꯝꯕꯛ ꯊꯥꯕꯅꯤ ꯑꯗꯨꯗꯨꯒ ꯍꯧꯖꯤꯛ ꯖꯨꯂꯥꯏ ꯒꯤ ꯗꯦꯠ ꯁꯚꯦꯟꯇꯤꯟ ꯅꯠꯇ꯭ꯔ ꯑꯥꯏꯠꯇꯤꯟꯗ ꯑꯦꯛꯖꯥꯝ ꯇꯥꯔꯅꯤ ꯀ ꯀꯩ ꯅꯨꯃꯤꯠꯇ ꯇꯗꯣꯏꯅꯣꯗꯤ ꯈꯪꯗꯦ ꯗꯥꯏꯔꯦꯛ ꯀꯩꯅꯣꯗꯤ ꯄꯤꯗ꯭ꯔꯤꯕ ꯑꯥ ꯄꯤꯗ꯭ꯔꯤ ꯀꯩꯅꯣ ꯑꯥ ꯁꯤꯇꯤ ꯀꯩꯅꯣꯖꯨ ꯊꯣꯛꯇ꯭ꯔꯤ ꯑꯦꯛꯖꯥꯝꯒꯤ ꯑꯗꯨꯒ ꯑꯦꯃꯤꯀꯠ ꯀꯩꯀꯥꯖꯨ ꯑꯃꯕꯧ ꯊꯣꯛꯇ꯭ꯔꯤ ꯑꯗꯨꯅ ꯈꯪꯗꯦ ꯃꯁꯤꯗ ꯂꯣꯏꯊꯣꯛꯈ꯭ꯔ ꯐꯗꯝꯅꯦ ꯑꯩꯖꯦ ꯑꯁꯦꯡꯕ ꯅꯣꯏꯅꯃꯨꯛ ꯂꯩꯍꯧꯔꯦ ꯑꯈꯣꯏ ꯂꯣꯏ ꯂꯣꯏꯔ ꯀꯥꯟꯖꯤꯗ ꯃꯥꯅꯦ ꯑꯗꯨꯝ ꯑꯗꯨꯒ ꯗꯤꯁ ꯑꯥ ꯑꯗꯨꯒ ꯗꯤꯁꯦꯝꯕꯔꯁꯤꯗꯅꯅꯦ ꯆꯞ ꯆꯥꯅ ꯅꯣꯏ ꯃꯌꯥꯝꯗꯩ ꯉꯪꯈꯠꯂꯒ ꯑꯈꯣꯏꯅ ꯑꯃꯨꯛ ꯉꯪꯒꯠꯂꯒ ꯇꯧꯔꯛꯈꯤꯅꯤ ꯗꯤꯁꯦꯝꯕꯔꯗꯗꯤ
ꯍꯣꯏ ꯃꯇꯝꯗꯣ ꯑꯗꯨꯅ ꯑꯃꯨꯛ ꯇꯦꯟꯖꯜꯂꯛ ꯇꯣꯏꯕ
ꯑꯥ ꯗꯤꯁꯦꯝꯕꯔꯗꯗꯤ ꯆꯞ ꯆꯥꯅ ꯗꯤꯁꯦꯝꯕꯔ ꯃꯃꯥꯡꯗ ꯗꯤꯁꯦꯝꯕꯔ ꯑꯥꯏꯠꯇꯤꯟꯗ ꯇꯧꯋꯦꯕꯀꯣ ꯇ꯭ꯋꯦꯟꯇꯤ ꯇ꯭ꯋꯦꯟꯇꯤ ꯐꯥꯏꯚꯀꯤꯗ
ꯎꯝ
ꯑꯗꯨꯅ ꯗꯤꯁꯦꯝꯕꯔꯒꯤꯗꯤ ꯁꯣꯏꯗꯕꯤꯗ ꯆꯞ ꯆꯥꯅ ꯇꯧꯋꯦ ꯑꯗꯨꯒ ꯖꯨꯂꯥꯏ ꯖꯨꯟꯒꯤꯖꯦ ꯁꯤꯗꯤ ꯑꯗꯨꯝ ꯊꯦꯡꯉꯦ ꯑꯗꯣ ꯑꯃꯨꯛꯈꯛ ꯑꯃꯗ ꯌꯥꯎꯒ꯭ꯔꯦ ꯗꯤꯁꯦꯝꯕꯔꯒꯤ ꯑꯦꯛꯖꯥꯝꯖꯦ ꯀꯩ ꯑꯃꯥ ꯃꯃꯥꯡꯒꯤ ꯀꯩꯅꯣ ꯑꯍꯟꯕꯗꯣ ꯑꯥ ꯅꯣꯏꯒꯤ ꯅꯣꯏꯒꯤ ꯀꯦꯟꯁꯦꯜ ꯆꯠꯄꯩꯗꯣ ꯑꯗꯨ ꯅꯣꯏꯅ ꯑꯅꯤ ꯗꯣ ꯍꯟꯕꯒꯤ ꯑꯅꯤꯔꯛ ꯊꯥꯕ ꯂꯣꯏꯔꯕꯥꯎꯗ ꯑꯩꯈꯣꯏꯁꯦ ꯇꯧꯗꯕꯅꯦꯃꯤ
ꯑꯣ ꯑꯣ
ꯑꯗꯨꯒ ꯐꯦꯕꯋꯥꯔꯤꯗ ꯑꯣꯏꯟ ꯇꯧꯔꯤꯕ ꯗꯤꯁꯦꯝꯕꯔ ꯑꯦꯛꯖꯥꯝꯗꯣ ꯑꯗꯨꯃꯥꯏ ꯑꯗꯨꯅ ꯊꯦꯡꯊꯒ꯭ꯔꯦ ꯑꯗꯨꯗꯤ ꯑꯥ ꯑꯗꯨꯅ ꯃꯣꯏꯒꯤ ꯀꯃꯥꯏ ꯍꯥꯏꯅꯤ ꯃꯇꯝꯗꯣ ꯑꯦꯛꯖꯥꯝꯒꯤ ꯃꯇꯝ ꯀꯥꯏꯕꯗꯣ ꯑꯗꯨꯃꯥꯏꯟ ꯇꯧꯋꯦ ꯍꯣꯏ ꯑꯃꯨꯛꯇꯪ ꯈꯥꯏꯒ꯭ꯔꯗꯤ ꯃꯣꯏꯁꯨ ꯈꯔ ꯈ ꯈꯔ ꯈꯔ ꯈꯔ ꯁꯨꯝ ꯆꯤꯡꯖꯟꯅꯔꯛꯄꯗ ꯑꯗꯨꯝ ꯁꯣꯏꯔꯛꯄꯖꯥꯠꯅꯤ ꯍꯍꯣꯏ ꯑꯣ ꯂꯥꯏꯔꯤꯛ ꯀꯟꯅ ꯄꯥꯊꯥꯔꯣ ꯀꯟꯅ ꯄꯥꯔꯤꯅꯦ ꯍꯧ ꯃꯈꯨꯝ ꯈꯛꯇ ꯉꯥꯏꯁꯜꯂꯛꯑꯦ ꯑꯦꯛꯖꯥꯝ ꯇꯧꯕꯤꯌꯨ ꯌꯥꯗ꯭ꯔꯦ ꯃꯥꯅꯤ ꯎꯝ ꯍꯣꯠꯅꯕ ꯀꯜꯂꯦ
ꯂꯥ ꯂꯥꯏꯔꯤꯛ ꯄꯥꯕ꯭ꯔꯣ ꯀꯃꯥꯏꯟ ꯇꯧꯒꯦ
ꯂꯥꯏꯕꯔꯤꯗꯣ ꯉꯍꯥꯟ ꯉꯍꯥꯟꯒꯩꯖꯦ ꯆꯠꯄꯨꯗꯤ ꯆꯠꯂꯦ ꯑꯗꯨ ꯑꯣꯏꯔꯖꯨ ꯑꯗꯨꯝ ꯑꯥ ꯍꯥꯏꯗꯤ ꯗꯤꯄꯥꯔꯠꯃꯦꯟꯁꯨ ꯆꯠꯄꯒꯤ ꯀꯩꯅꯣ ꯇꯧꯕ ꯑꯃꯨꯛ ꯆꯠ ꯑꯃꯨꯛ ꯂꯦꯞ ꯗꯩꯗꯤ ꯗꯤꯄꯥꯔꯠꯃꯦꯟ ꯆꯪꯉꯨꯔꯒ ꯆꯠꯂꯨꯔꯒ ꯑꯃꯨꯛ ꯂꯥꯏꯕ꯭ꯔꯦꯔꯤ ꯆꯪꯕꯗꯣ ꯋꯥꯕꯅꯤꯅꯅꯦ ꯆꯪꯅꯤꯡꯗꯦꯕ ꯑꯗꯩ ꯂꯥꯏꯔꯤꯛ ꯄꯥꯕꯖꯨ ꯆꯪꯗꯦꯕ ꯋꯥꯔꯗꯤ ꯗꯨꯒꯤ ꯑꯃꯨꯛ ꯆꯠ ꯑꯃꯨꯛ ꯂꯦꯞ ꯇꯧꯕꯅꯦ ꯑꯗꯣ ꯀꯩꯅꯣ ꯇꯧꯋꯦ ꯑꯥ ꯀꯩꯅꯣꯗꯒꯤ ꯉꯍꯥꯟ ꯇꯥꯡ ꯑꯃꯗꯣ ꯑꯗꯨꯗꯒꯤ ꯑꯥ ꯗꯤꯄꯥꯔꯠꯃꯦꯟ ꯂꯥꯛꯑꯔꯣꯏ ꯑꯦꯛꯖꯥꯝ ꯇꯧꯗ꯭ꯔꯤꯕꯥꯎ ꯂꯥꯛꯑꯔꯣꯏꯅ ꯀꯩꯅꯣ ꯑꯣꯖꯥ ꯀꯩꯀꯥꯗ ꯍꯥꯏꯔꯝꯃꯦ ꯊꯕꯛꯇꯣ ꯃꯇꯝ ꯈꯔ ꯂꯦꯞꯄꯒꯦꯅ ꯑꯗꯨꯗꯨꯒ ꯔꯤꯚꯤꯖꯟ ꯀꯩꯀꯥ ꯈꯔ ꯆꯠꯇ꯭ꯔꯗꯤꯅ ꯃꯃꯥꯡꯗꯖꯨ ꯔꯤꯚꯤꯖꯟ ꯆꯠꯇꯦꯕ ꯆꯠꯄꯖꯦ ꯅꯪꯗꯕ ꯑꯗꯨꯅ ꯗꯤꯁꯦꯝꯕꯔꯒꯤꯖꯦ ꯂꯥꯏꯗꯤ ꯂꯥꯏꯔꯤꯅꯦꯕ ꯍꯥꯏꯗꯤ ꯀꯣꯏꯁꯟꯒꯤ ꯀꯥꯗꯣ ꯁꯤꯖꯦ ꯑꯩꯅ ꯄꯥꯒ꯭ꯔꯦ ꯁꯤ ꯇꯣꯄꯤꯛꯁꯦ ꯑꯩꯅ ꯄꯥꯒ꯭ꯔꯦꯅꯗꯤ ꯈꯪꯉꯤꯅꯦꯕ ꯑꯗꯨꯗꯨꯒꯅꯦ ꯆꯍꯤꯒꯨꯝꯕ ꯀꯩꯒꯨꯝꯕ ꯆꯍꯤꯒꯨꯝꯕ ꯌꯥꯝ ꯌꯥꯎꯋꯦꯕ ꯑꯩꯈꯣꯏꯒꯤꯖꯨ ꯑꯥ ꯁꯣ ꯁꯣꯛ ꯅꯠꯇꯦ ꯑꯩꯈꯣꯏꯒꯤꯅ ꯑꯃꯥ ꯁꯤꯛꯁꯇꯤ ꯁꯤꯛꯁ ꯃꯤꯂꯦꯟ ꯌꯥꯔ ꯕꯤꯂꯤꯌꯟ ꯌ꯭ꯔ ꯍꯦꯅ ꯌꯥꯝ ꯌꯥꯎꯋꯦꯕ ꯑꯩꯗꯤ ꯑꯥ ꯁꯃꯨꯗ꯭ꯔꯒꯤ ꯁꯃꯨꯗ꯭ꯔꯖꯦ ꯀꯔꯝ ꯀꯥꯟꯗ ꯊꯣꯛꯂꯛꯏꯒꯨꯝ ꯄꯥ ꯑꯗꯩꯗꯤ ꯂꯣꯏꯁꯟꯂꯤꯒꯨꯝꯕ ꯑꯗꯒꯤ ꯑꯝ ꯍꯥꯏꯗꯤ ꯖꯤꯕ ꯂꯩꯗꯅ ꯊꯥꯏꯅꯒꯤ ꯊꯥꯏꯅꯩ ꯃꯥ ꯇꯝꯅ ꯍꯤꯡꯉꯝꯕ ꯖꯤꯕꯖꯤꯡꯖꯦ ꯁꯤꯁꯦ ꯆꯍꯤ ꯀꯌꯥꯗ ꯐꯪꯉꯤ ꯑꯗꯩꯗꯤ ꯃꯣꯏꯒꯤ ꯑꯀꯛꯅꯕ ꯆꯍꯤ ꯃꯃꯤꯡ ꯂꯩꯌꯦꯕꯀꯣ ꯑꯗꯨꯃꯥꯏꯅ ꯑꯗꯨꯒꯤ ꯃꯃꯤꯡ ꯃꯃꯤꯡꯖꯤꯡꯗꯣ ꯑꯗꯨꯃꯥꯏꯅ ꯍꯪꯖꯜꯂꯛ ꯄꯖꯦ ꯑꯩꯈꯣꯏꯕꯨ ꯃꯃꯤꯡ ꯍꯪꯉꯛꯄꯗꯤ ꯈꯔ ꯐꯩꯌꯦ ꯍꯥꯏꯗꯤ ꯈꯪꯒ꯭ꯔ ꯀꯥ ꯋꯥꯟꯁ ꯑꯃꯨꯛꯇꯪ ꯈꯪꯒ꯭ꯔꯒ ꯀꯥꯎꯒꯤꯕꯗꯨꯗ ꯑꯗꯨꯗꯤ ꯑꯩꯒꯤ ꯀꯣꯛꯀꯤ ꯀꯩꯅꯣꯗ ꯇꯥꯖꯔꯦꯅ ꯑꯗ ꯅꯠꯇꯕ ꯆꯍꯤ ꯍꯪꯉꯛꯄꯖꯦ ꯆꯍꯤꯖꯦ ꯁꯤꯛꯁꯇꯤ ꯁꯤꯛꯁ ꯁꯤꯛꯁꯇꯤ ꯐꯥꯏꯚ ꯊꯥꯔꯇꯤ ꯊ꯭ꯔꯤ ꯊꯥꯔꯇꯤ ꯐꯣꯔ ꯁꯨꯝꯃꯥꯏꯅ ꯍꯪꯕꯖꯦ ꯑꯃ ꯑꯃꯖꯨ ꯑꯃꯖꯨ ꯃꯥꯟꯒꯨꯝ ꯇꯧ ꯇꯧꯔꯒ ꯇꯧꯋꯦꯕ ꯑꯗꯨꯝꯃꯥꯏ ꯇꯧꯕꯅꯤ ꯍꯣ ꯍꯣꯏ ꯍꯣꯏ ꯑꯗꯨꯅꯦ ꯇꯧꯔꯤꯖꯦ ꯄꯥꯗꯕ ꯁꯨꯈꯪ ꯈꯪꯗꯕ ꯇꯣꯄꯤꯛꯇꯣ ꯑꯣꯏꯔꯒ ꯑꯣꯏꯔꯗꯤ ꯐꯕ ꯍꯥꯏꯗꯤ ꯑꯩꯅ ꯄꯥꯒ꯭ꯔꯒ ꯈꯨꯝꯕ ꯉꯝꯗꯕꯗꯣ ꯑꯃ ꯊꯋꯥꯏ ꯌꯥꯝ ꯅꯨꯡꯉꯥꯏꯇꯕꯗꯣ
ꯃꯥꯟꯅꯦ
ꯇꯧꯋꯦ ꯑꯗꯨꯗꯨꯅ ꯍꯟꯗꯛꯇꯤ ꯈꯪꯒꯨꯝ ꯂꯥꯛꯀꯨꯝꯖꯨ ꯇꯧꯕ ꯍꯣ ꯍꯣꯏ ꯃꯥꯜꯂꯒ ꯑꯗꯨꯝ ꯂꯥꯜꯂꯝꯕꯗꯣ ꯑ ꯑꯗꯒꯤ ꯑꯩꯈꯣꯏꯒꯤ ꯅꯦꯒꯦꯇꯤꯞ ꯃꯥꯔꯀꯤꯡꯁꯨ ꯂꯩꯗꯅ
ꯎꯝ ꯎꯝ ꯆꯨꯝꯃꯤꯅꯦ ꯅꯣꯏꯒꯤꯗꯤ
ꯑꯗꯨꯅ ꯈꯣꯠꯆꯤꯟꯕꯖꯤꯖꯨ ꯈꯪꯗ꯭ꯔꯒ ꯄꯪꯈꯣꯠꯇ ꯈꯣꯠꯄꯗꯨꯁꯨ ꯌꯥꯗꯕꯒꯤꯀꯣ ꯑꯃ ꯑꯅꯝꯕꯅ ꯇꯧꯗꯦꯕ ꯀꯣꯏꯁꯟꯖꯦ ꯑꯗꯨꯅ ꯑꯈꯣꯏꯅ ꯈꯪꯉꯤꯕꯖꯤꯡꯗꯣ ꯄꯥꯔꯠꯁꯦ ꯑꯍꯨꯝꯅꯦꯕ ꯈꯥꯏꯔꯤꯁꯦ ꯑꯦ ꯕꯤ ꯁꯤꯅ ꯑꯗꯣ ꯁꯤꯒꯤ ꯀꯠ ꯑꯣꯐꯁꯦ ꯁꯤꯒꯤ ꯅꯦꯒꯦꯇꯤꯞ ꯃꯥꯔꯀꯤꯡꯁꯦ ꯈꯔ ꯆꯥꯎꯋꯦꯕꯀꯣ ꯋꯥꯟ ꯄꯣꯏꯟ ꯊ꯭ꯔꯤꯔ ꯐꯣꯔꯔ ꯑꯗꯨꯝꯃꯥꯏ ꯑꯣꯏꯌꯦ ꯐꯨꯜ ꯀꯣꯏꯁꯟ ꯑꯃꯗ ꯃꯥꯔꯛꯅ ꯃꯔꯤ ꯀꯦꯔꯤ ꯐꯣꯔ ꯃꯥꯔꯛ ꯀꯦꯔꯤ ꯇꯧꯕꯖꯤꯗ ꯀꯠ ꯑꯣꯞꯁꯦ ꯋꯥꯟ ꯄꯣꯏꯟ ꯐꯣꯔꯔ ꯀꯥꯎꯔꯦ ꯐꯣꯔ ꯔ ꯊ꯭ꯔꯤꯔ ꯑꯣꯏ ꯑꯗꯨꯒ ꯑꯇꯩ ꯑꯅꯤ ꯄꯥꯔꯠ ꯑꯦꯒ ꯕꯤꯒꯁꯤꯅ ꯇꯨ ꯃꯥꯔꯛ ꯇꯨ ꯃꯥꯔꯛ ꯑꯣꯏꯔꯒ ꯀꯠ ꯑꯣꯐꯁꯦ ꯅꯠꯇꯦ ꯀꯠ ꯑꯣꯐ ꯍꯦꯛꯇ ꯍꯥꯏ ꯑꯩ ꯆꯤꯟꯖꯦ ꯅꯦꯒꯦꯇꯤꯞ ꯃꯥꯀꯤꯡꯖꯦ ꯖꯦꯔꯣ ꯄꯣꯏꯟ ꯐꯥꯏꯚ ꯑꯣꯏꯕ ꯀꫭ ꯑꯗꯨꯅ ꯑꯩꯈꯣꯏꯅ ꯑ ꯗꯥꯎ ꯌꯦꯡꯕꯖꯦ ꯄꯥꯔꯠ ꯕꯤꯖꯦ ꯄꯥꯠ ꯕꯤꯒ ꯑꯦꯒꯁꯦ ꯑꯦꯖꯤꯕꯨꯗꯤ ꯀꯣꯏꯁꯟ ꯇꯔꯥꯃꯉꯥ ꯈꯇꯪꯅꯦ ꯈꯨꯝꯗꯣꯏꯖꯦ ꯑꯗꯨꯅ ꯑꯗꯨꯝ ꯌꯥꯏꯌꯦꯕꯀꯣ ꯑꯗꯨꯒꯤ ꯑꯗꯨꯝꯃꯥꯏꯟ ꯇꯧꯋꯦ ꯑꯗꯨꯅ ꯈꯪꯗꯦ ꯅꯦꯒꯦꯇꯤꯞ ꯃꯥꯀꯤꯡ ꯂꯩꯕꯅꯤꯅ ꯈꯣꯠꯆꯟꯕꯁꯦ ꯌꯥꯝ ꯀꯤꯌꯦ
ꯍꯣꯏ ꯅꯦꯒꯦꯇꯤꯞ ꯂꯣꯏ ꯆꯠꯈꯤꯗꯣꯏꯅꯦꯕ
ꯑꯣ ꯐꯖꯅ ꯀꯟꯅ ꯄꯥꯊꯔꯣ ꯑꯦꯛꯖꯥꯝꯒ ꯂꯣꯏꯔꯀꯥꯟꯗ ꯄꯨꯟꯖꯦ ꯑꯃꯨꯛ ꯍꯣ ꯍꯣꯏ ꯍꯣꯏ ꯐꯖꯅ ꯄꯨꯟꯖꯦ ꯀꯨꯏꯔꯦ ꯄꯨꯟꯗꯕꯁꯨ
ꯎꯝ ꯆꯥꯛꯀ ꯆꯥꯃꯤꯟꯅꯖꯦ ꯏꯟꯖꯥꯡ ꯑꯍꯥꯎꯕ ꯑꯃ ꯇꯧꯔꯒ
ꯍꯣ ꯍꯣꯏ
ꯑꯦꯛꯖꯥꯝ ꯂꯣꯏꯕ ꯉꯥꯏꯕꯗ ꯋꯥꯅꯔꯝꯅꯦ
ꯑꯗꯨꯅꯦ ꯑꯩ ꯑꯦꯛꯖꯥꯝ ꯑꯩꯖꯦ ꯑꯩ ꯑꯩ ꯏꯁꯥꯖꯦ ꯑꯩ ꯋꯥꯠꯁꯜꯂꯑꯕꯅꯦ ꯑꯦꯛꯖꯥꯝ ꯂꯣꯏꯕ ꯉꯥꯏꯕꯗ ꯀꯨꯏꯗ꯭ꯔꯕꯅꯤ ꯊꯥ ꯍꯥꯏꯗꯤ ꯊꯥ ꯐꯥꯗ꯭ꯔꯕꯅꯤ ꯊꯥꯗꯤ ꯐꯥꯗ꯭ꯔꯦ ꯍꯞꯇꯥ ꯑꯅꯤ ꯐꯥꯔꯝꯃꯔꯣꯏ ꯍꫭ ꯑꯗꯨꯝꯃꯥꯏꯅ ꯇꯧꯔꫭ ꯄꯨꯟꯖꯦ ꯃꯔꯛ ꯃꯔꯛꯇꯖꯨ ꯑꯗꯨꯝ ꯐꯣꯟ ꯇꯧꯔꯛꯑꯣ ꯍꯣ ꯍꯣꯏ ꯇꯧꯔꯛꯀꯦ ꯇꯧꯔꯛꯀꯦ ꯍꫭꯏ ꯊꯝꯃꯦꯀꯣ ꯑꯗꯨꯗꯤ ꯉꯁꯤꯒꯤ ꯇꯨꯝꯗꯣꯔꯕꯣ ꯇꯨꯝꯗꯣꯔꯦ ꯇꯨꯝꯃꯗꯕꯅꯤ ꯍꫭ ꯍꯣꯏ ꯑꯩꯖꯨ ꯇꯨꯝꯃ ꯇꯨꯝꯗꯣꯔꯕꯅꯤ ꯍꯣ ꯍꯣ ꯍꯣꯏ ꯑꫭ ꯍꯣꯏ ꯎꯝ ꯊꯝꯃꯦꯀꯣ ꯍꯣꯏ ꯍꯣꯏ ꯎꯝ